ꯌꯥꯕ꯭ꯔꯣ ꯅꯨꯡꯉꯥꯏꯔꯤꯕꯣ
ꯅꯨꯡꯉꯥꯏꯔꯤꯌꯦ ꯅꯟꯪꯗꯤ ꯅꯨꯡꯉꯥꯏꯔꯤꯕꯣ
ꯀꯩ ꯍꯥꯏꯕ
ꯅꯪꯗꯤ ꯅꯨꯡꯉꯥꯏꯔꯤꯕꯣ
ꯅꯨꯡꯉꯥꯏꯔꯤꯦ ꯑꯩꯁꯨ
ꯎ ꯅꯪ ꯅꯪꯅ ꯑꯩꯉꯣꯟꯗ ꯀꯣꯜ ꯇꯧꯔꯛꯄꯗꯣ ꯀꯩ ꯍꯥꯏꯅꯤꯡꯒꯦ
ꯑꯗꯨꯕꯨꯔꯣ ꯑꯩ ꯋꯥꯔꯤ ꯑꯃꯨꯛ ꯂꯤ꯫ ꯂꯤꯔꯒꯦꯀꯣ
ꯍꯣꯏ ꯂꯤꯔꯣ ꯅꯪꯒꯤ ꯋꯥꯔꯤ ꯑꯃꯨꯛ ꯑꯩ ꯇꯔꯒꯦ꯫
ꯀꯔꯝꯕꯒꯤ ꯋꯥꯔꯤ ꯇꯥꯅꯤꯡꯕ ꯑꯗꯨꯗꯤ꯫
ꯅꯪꯅ ꯑꯄꯥꯝꯕ ꯋꯥꯔꯤ ꯑꯃ ꯂꯤꯔꯣ ꯑꯩꯅ ꯇꯥꯕꯤꯒꯦ꯫
ꯎꯝ ꯑꯩꯈꯣꯏ ꯄꯣꯛꯇ꯭ꯔꯤꯉꯩꯗꯅꯦ ꯏꯐꯒ ꯑꯗꯝꯒꯤ ꯋꯥꯔꯤꯗꯣ ꯈꯪꯕ ꯅꯠꯇ꯭ꯔꯣ꯫
ꯍꯥꯥ
ꯏꯐ ꯑꯗꯝ ꯏꯐꯒ ꯑꯗꯝꯒꯤ ꯋꯥꯔꯤꯗꯣ ꯈꯪꯕ ꯅꯠ ꯇ꯭ꯔꯥ ꯑꯩꯈꯣꯏ ꯕꫭꯏꯕꯜꯒꯤꯅꯤꯀꯣ ꯍꯥꯟꯅꯅꯦ ꯍꯥꯟꯅꯅꯦ ꯏꯁꯣꯔꯅꯅꯦ ꯑ ꯀꯩꯅꯣ ꯈꯛꯇ ꯅꯨꯄꯥ ꯈꯛꯇ ꯁꯦꯝꯕꯤꯌꯦꯕꯀꯣ ꯅꯨꯄꯤ ꯁꯦꯝꯅꯦꯕꯀꯣ ꯃꯥꯒꯤ ꯃꯤꯡꯗꯣ ꯑꯗꯝ ꯀꯧꯋꯦꯕꯀꯣ꯫
ꯅꯨꯄꯥꯒꯤ ꯃꯃꯤꯡꯗꯣ
ꯍꯣꯏ ꯍꯥꯏꯔꯣꯏꯁꯦ ꯃꯤꯡꯗꯣ ꯅꯨꯄꯥ ꯈꯛꯇ ꯁꯦꯝꯃꯦ ꯑꯗꯨꯒ ꯃꯊꯪ ꯃꯊꯪ ꯃꯊꯪ ꯐꯥꯔꯁ ꯗꯦꯗ ꯑꯁꯤꯒꯤ ꯄ꯭ꯔꯤꯊꯤꯕꯤꯁꯦ ꯍꯥꯟꯅꯗꯤ ꯑꯃꯝꯕ ꯉꯥꯛꯇꯅꯦꯕꯀꯣ꯫ ꯑꯃꯝꯕ ꯉꯥꯛꯇꯅꯦ ꯉꯥꯟꯕ ꯍꯥꯏꯕ ꯂꯩꯇꯦꯕ ꯑꯁꯤ ꯑꯩꯈꯣꯏꯒꯤ ꯀꯩꯅꯣꯁꯦ ꯑꯗꯨꯒꯤ ꯏꯁꯣꯔꯅ ꯉꯥꯟꯕ-ꯉꯥꯟꯕ ꯂꯩꯔꯣ ꯉꯥꯟꯕꯒ ꯑꯃꯝꯕꯒꯀꯣ ꯉꯥꯟꯕ ꯂꯩꯖꯔꯣ ꯍꯥꯏꯔꯨꯕꯗꯒꯤ ꯉꯥꯟꯕ ꯊꯣꯛꯈ꯭ꯔꯦꯕ꯫ ꯀꯣ ꯅꯪꯁꯨ ꯍꯣꯏ ꯍꯣꯏ ꯑꯗꯨꯝ ꯈꯨꯝꯃꯨꯀꯣ ꯇꯨꯃꯤꯟꯅ ꯂꯩꯒꯅꯨꯀꯣ ꯑꯗꯨꯝꯉꯥꯟꯕꯗꯣ ꯊꯣꯛꯔꯦ ꯊꯣꯛꯔꯒ ꯎꯝ ꯑ ꯅꯨꯃꯤꯠ ꯅꯠꯇꯦ ꯀꯔꯤꯔꯥ ꯎꯝ ꯁꯥꯟꯗꫭ ꯀꯔꯤ ꯀꯧꯕ꯭ꯔꯥ꯫
ꯅꯨꯃꯤꯠ
ꯅꯨꯃꯤꯠ ꯅꯨꯃꯤꯠꯅꯦ ꯀꯔꯤ ꯀꯔꯥ ꯏꯁꯤꯡꯅꯦ ꯈꯪꯗꯦ ꯑꯗꯨꯒ ꯂꯩꯅꯦ ꯈꯪꯗꯦ ꯎꯅꯦ ꯈꯪꯗꯦ ꯑꯦꯅꯤꯃꯜ ꯑ ꯑꯣꯏꯅ ꯃꯊꯪ ꯃꯊꯪ ꯃ ꯃꯊꯪ-ꯃꯊꯪ ꯏꯁꯣꯔꯅ ꯁꯦꯝꯕꯤꯔꯛꯏꯗꯅ ꯁꯦꯝꯕꯤꯕ ꯀꯥꯟꯗ ꯎꯝ ꯂꯥꯁꯇ ꯑꯩꯈꯣꯏꯒꯤ ꯃꯤꯗꯣ ꯂꯥꯁꯇ ꯁꯦꯝꯕꯅꯦꯕ ꯁꯦꯝꯔꯒ ꯎꯝ ꯑꯁꯤꯁꯨ ꯃꯥꯟꯅ ꯃꯥꯅ ꯁꯦꯝꯕ ꯂꯣꯏꯕꯁꯤꯡꯗꯣ ꯂꯣꯏꯅ ꯃꯥꯅ ꯁꯦꯝꯕ ꯂꯣꯏꯕꯁꯤꯡꯗꯣ ꯃꯥꯅ ꯂꯣꯏꯅ ꯑꯃꯨꯛ ꯌꯦꯛꯔꯒ ꯁꯤꯁꯨ ꯐꯔꯦ ꯁꯤꯁꯨ ꯐꯔꯦ ꯁꯤꯁꯨ ꯐꯔꯦ ꯁꯤꯁꯨ ꯌꯥꯔꯦ ꯃꯊꯪ ꯃꯊꯪ ꯑꯗꯨꯃꯥꯏꯅ ꯍꯥꯏꯔꯒ ꯑ ꯃꯤꯗꯣ ꯃꯤ ꯑꯩ ꯑꯩꯈꯣꯏꯒꯤ ꯃꯤ ꯃꯥꯅ ꯁꯦꯝꯕꯤꯕꯗꯣ ꯃꯥꯒ ꯆꯞ ꯃꯥꯟꯅꯅ ꯁꯦꯝꯕꯤꯕꯅꯦꯕ꯫
ꯑꯥ
ꯑꯗꯨꯒꯤ ꯁꯤꯅ ꯈ꯭ꯋꯥꯏꯗꯒꯤ ꯐꯔꯦ ꯍꯥꯏꯅ ꯃꯥꯗꯣ ꯍꯥꯏꯔꯦ ꯑꯗꯨꯒ ꯑ ꯑꯩꯈꯣꯏꯅ ꯊꯥꯡꯖꯥꯗ ꯑꯩꯈꯣꯏꯅ ꯀꯩꯅꯣ ꯇꯧꯋꯦꯗꯅ ꯆꯔꯆ ꯆꯠꯂꯦꯗꯅ ꯑꯗꯨꯒ ꯃꯤ ꯈꯔꯅ ꯑ ꯅꫭꯡꯃꯥꯏꯖꯤꯡꯗ ꯆꯠꯂꯦꯗꯅ ꯑꯗꯨ ꯑꯗꯨꯗ ꯎꯝ ꯃꯥꯅ ꯏꯁꯣꯔꯅ ꯑꯁꯤꯒꯤ ꯊꯥꯡꯖꯥꯒꯤ ꯅꯨꯃꯤꯠꯇꯗꯤ ꯃꯥꯁꯨ ꯄꯣꯊꯥꯔꯦ ꯑꯗꯨꯒ ꯂꯣꯏꯅꯃꯛꯕꯨ ꯄꯣꯊꯥꯅꯤꯡꯉꯥꯏ ꯍꯥꯏꯅ ꯍꯥꯏꯕꯤꯕꯅꯦꯕ ꯑ ꯑꯗꯨꯒꯤ ꯑꯩꯈꯣꯏ ꯍꯣꯏ ꯊꯥꯡꯖꯥ ꯅꯨꯃꯤꯠꯇ꯫ ꯄꯣꯊꯥꯔꯣ ꯍꯥꯏꯅ ꯑꯁꯦꯡꯕꯗꯤ ꯍꯥꯏꯕꯤꯕꯅꯦ ꯌꯥꯏ ꯏꯁꯣꯔꯅꯀꯣ꯫ ꯑꯗꯨꯒ ꯕ꯫ ꯑꯗꯨ ꯌꯥꯎꯕꯅꯦ ꯊꯥꯡꯖꯥꯒꯤ ꯅꯨꯃꯤꯠꯇ ꯏꯁꯣꯔꯅ ꯕ꯭ꯂꯦꯁꯤꯡ ꯄꯤꯕꯅꯦ ꯕꯣꯔ ꯄꯤꯕꯅꯦ ꯑꯗꯨꯗ ꯑꯣꯏꯅ ꯄꯣꯊꯥꯑꯣ ꯍꯥꯏꯅꯀꯣ ꯃꯥꯁꯨ ꯄꯣꯊꯥꯕ ꯅꯨꯃꯤꯠꯅꯦꯕ ꯑꯗꯣ꯫ ꯑꯗꯨꯃꯥꯏꯅ꯫ ꯇꯧꯔꯦ ꯇꯧꯔꯒ꯫
ꯁꯟꯗꯦ ꯅꯨꯃꯤꯠꯇꯤ꯫
ꯑꯗꯨꯗꯤ ꯑꯍꯥꯟꯕ ꯅꯨꯃꯤꯠꯅꯤꯗꯅ꯫ ꯑꯩꯈꯣꯏꯅꯁꯨ ꯂꯥꯏꯔꯤꯛ꯫ ꯇꯝꯔꯛꯄꯗ ꯈꯪꯕ ꯅꯠꯇ꯭ꯔꯣ ꯅꯣꯡꯃꯥꯏꯖꯤꯡꯡꯉ ꯍꯥꯏꯕꯗꯤ ꯑꯍꯥꯟꯕ ꯅꯨꯃꯤꯠꯅꯦ ꯍꯥꯏꯅ ꯇꯝꯔꯛꯄ ꯅꯠꯇ꯭ꯔꯣ ꯁꯟꯗꯦꯁꯦ ꯐꯥꯔꯁ ꯗꯦ ꯑꯣꯐ ꯇꯧꯕꯤ꯫ ꯃꯩꯇꯩꯂꯣꯟꯗ ꯍꯥꯏ꯫ ꯇꯔꯥꯗꯤ ꯌꯥꯗꯕ ꯀꯦꯝꯇ ꯂꯣꯏꯅ ꯈꯛꯇ ꯍꯥꯏꯕꯅꯦ꯫ ꯑꯗꯨꯃꯥꯏꯅ ꯇꯧꯔꯒ꯫ ꯅꯨꯄꯥꯗꯣ ꯑꯃꯈꯛꯇ ꯅꯨꯄꯤ ꯁꯦꯝꯗꯦꯗꯅ ꯕꯤꯒꯤꯅꯤꯡ ꯑꯍꯥꯟꯕꯗꯗꯤ꯫ ꯅꯨꯄꯤ ꯉꯥꯛꯇ ꯁꯦꯝꯕꯤ ꯍꯣꯏ ꯍꯣꯏ ꯍꯣꯏ꯫ ꯑꯗꯨꯃꯥꯏꯅ ꯇꯧꯕ ꯀꯥꯟꯗ ꯃꯊꯟꯇ ꯂꯩꯔꯕꯗꯣ ꯂꯣꯏꯅ ꯑꯇꯩꯗꯤ ꯑꯅꯤ ꯑꯅꯤ ꯑꯅꯤ ꯂꯣꯏꯅ ꯂꯩꯔꯔꯕ ꯑꯃꯝꯕ꯫ ꯅꯦ ꯉꯥꯟꯕꯅꯦ ꯑꯗꯨꯒ ꯁꯥꯡꯕꯅꯦ ꯇꯦꯟꯕꯅꯦ ꯐꯥꯕꯅꯦ ꯐꯠꯇꯕꯅꯦ ꯑꯅꯤ ꯑꯅꯤ ꯑꯅꯤ ꯂꯣꯏ ꯌꯥꯎꯋꯦꯗꯅ ꯑꯆꯨꯝꯕꯅꯦ ꯂꯥꯟꯕꯅꯦ ꯍꯥꯏꯕꯗ ꯑꯗꯨꯕꯨ ꯃꯤ ꯍꯥꯏ ꯃꯤꯗꯤ ꯑꯃꯈꯛꯇ ꯑꯣꯏꯕꯒꯤ ꯏꯁꯣꯔꯅ ꯑꯃꯨꯛꯀ ꯅꯨꯄꯤ ꯑꯃꯨꯛ ꯁꯦꯝꯕꯤꯕꯅꯦꯕ꯫ ꯑꯗꯨꯗꯒꯤ ꯑꯗꯨꯝ ꯅꯨꯄꯤ ꯑꯗꯨꯗꯒꯤ ꯑꯗꯨꯝ ꯂꯩꯔꯦ꯫
ꯅꯨꯄꯥ ꯅꯨꯄꯤ ꯍꯥꯏꯅ ꯂꯩꯈ꯭ꯔꯦ꯫
ꯂꯩꯔꯦ ꯂꯩꯔꯦ ꯂꯩꯔꯒ ꯂꯤꯟꯗꯣ꯫ ꯂꯤꯟꯗꯣ꯫ ꯐꯠꯇꯕꯅꯦꯕ ꯐꯠ ꯐꯠꯇꯕ ꯑꯃ ꯂꯩꯌꯦꯕ ꯄ꯭ꯔꯣꯠꯁꯔꯄꯟ ꯍꯥꯏꯕꯗꯣ ꯂꯨꯁꯤꯐꯔꯗꯣ ꯑꯗꯨ ꯇꯧꯔꯒ ꯑꯗꯨꯒꯤ ꯃꯣꯏ ꯑꯩꯉꯣꯟꯗ ꯒꯥꯔꯗꯦꯟ ꯑꯃꯗ ꯂꯣꯏꯅ ꯊꯝꯕꯅꯦꯕ ꯍꯣꯏ ꯍꯣꯏ ꯍꯥꯏꯌꯣ
ꯍꯣꯏ ꯍꯣꯏ
ꯒꯔꯦ ꯀꯩꯅꯣꯗ ꯍꯤꯡꯒꯣ ꯍꯤꯡꯒꯣ ꯍꯥꯏ ꯅꯣꯛꯀꯅꯨ
ꯑ ꯍꯣꯏ
ꯑꯗꯨꯝ ꯍꯣꯏ ꯍꯣꯏ ꯍꯣꯏ ꯍꯥꯏꯌꯣꯕ ꯆꯨꯝꯃꯤ ꯆꯨꯝꯃꯤꯒꯨꯝꯕ ꯑꯗꯨꯝ ꯍꯥꯏꯑꯣ
ꯍꯣꯏ ꯆꯨꯝꯃꯦ
ꯇꯧꯔꯦ ꯇꯧꯔꯦ
ꯆꯨꯝꯃꯦ ꯍꯥꯏꯌꯣ
ꯅꯠꯇ꯭ꯔꯣ
ꯑ ꯍꯣꯏ
ꯑꯗꯨꯒꯤ ꯃꯅꯨꯡꯗ ꯂꯩꯔꯤꯕ ꯃꯌꯥꯝꯗ ꯆꯥꯕ ꯌꯥꯕ ꯉꯥꯛꯇꯅꯦ ꯆꯥꯑꯣ ꯑꯗꯨꯕꯨ ꯃꯌꯥꯏꯗ ꯂꯩꯔꯤꯕ ꯑꯗꯨꯗꯤ ꯆꯥꯒꯅꯨꯀꯣ ꯍꯥꯏ ꯏꯁꯣꯔꯅ ꯍꯥꯏꯕꯤꯔꯦꯗꯅ ꯍꯥꯏꯕꯤꯕꯗꯣ ꯑꯗꯨꯒ ꯎꯝ
ꯍꯥꯏꯌꯣ ꯆꯨꯝꯃꯦ ꯃꯁꯦ ꯍꯥꯏꯌꯣ
ꯅꯪꯀꯣ
ꯃꯁꯤ ꯍꯥꯏꯌꯣ ꯆꯨꯝꯃꯦ ꯍꯥꯏꯌꯣ ꯅꯣꯛꯀꯅꯣ ꯆꯨꯝꯃꯦ ꯑ
ꯑꯩꯈꯣꯏꯅꯤ ꯌꯔꯔꯣꯏ
ꯑꯁ ꯌꯥꯅꯤꯌꯦ ꯍꯥꯏꯌꯣ ꯆꯨꯝꯃꯦ ꯍꯥꯏꯔꯒ ꯅꯣꯛꯀꯅꯣ
ꯌꯥꯔꯦ ꯁꯣꯏꯔꯔꯣꯏ ꯉꯥꯁꯤ ꯁꯤ ꯑꯩ ꯀꯩꯅꯣꯝꯃ ꯊꯣꯛꯇꯕ ꯃꯥꯜꯂꯦꯗ
ꯍꯩ ꯆꯨꯝꯃꯦ ꯍꯥꯏꯌꯣ ꯆꯨꯝꯃꯦ ꯍꯦꯟꯖꯤꯜꯂꯛꯀꯅꯣ ꯍꯥꯏꯌꯦ ꯆꯨꯝꯃꯦ
ꯀꯔꯤꯅꯣ ꯅꯪ ꯑꯩ ꯍꯥꯥꯠꯀꯦꯔ
ꯍꯣꯏ ꯑꯦ ꯆꯨꯝꯃꯦ
ꯆꯤꯠꯇ꯭ꯔꯥ ꯌꯔꯦ ꯌꯔꯦ ꯌꯥꯔꯦ ꯇꯧꯔꯁꯤ ꯇꯣꯛꯑꯁꯦ ꯍꯥꯏ
ꯋꯥꯠꯂꯤꯍꯩ
ꯆꯨꯝꯃꯦ ꯆꯨꯃꯃꯦ ꯅꯪ ꯑꯁꯦꯡꯕꯔ꯭ꯥ ꯅꯪ
ꯜꯂ
ꯎ ꯑꯩ ꯑꯩ ꯋꯥꯅꯤ ꯇꯗꯤ ꯂꯣꯏꯁꯤꯟꯖꯒꯦꯕ ꯅꯅ
ꯍ ꯂꯑꯣ ꯁꯨꯃꯦ ꯍ ꯦ
ꯅꯠꯇ꯭ꯔꯥ ꯅꯪ ꯌꯥꯔꯦ ꯅꯪ
ꯁꯃꯦꯣ ꯉꯣ
ꯌꯥꯔꯤꯁꯦ ꯑꯩ ꯅꯣꯛꯅꯤꯡꯗꯦ ꯀꯨ ꯑꯩ ꯅꯣꯛꯅꯤꯡꯗꯦ
ꯍꯣꯏ ꯆꯨꯝꯃꯦ ꯆꯨꯝꯃꯦ
ꯇꯧꯔꯦ ꯑꯗꯨꯅ ꯑꯩꯝ ꯍꯧꯔꯒꯦꯀꯣ ꯅꯪꯅ ꯍꯥꯏꯐꯝ ꯊꯣꯛ ꯁ ꯑꯗꯨꯝ ꯍꯥꯏꯌꯣꯀꯣ
ꯍꯣꯏ
ꯑꯩ ꯈꯅꯥꯎ ꯀꯩꯅꯣ ꯇꯧꯈ꯭ꯔꯦꯗ ꯅꯪꯅ
ꯆꯨꯝꯃꯦ
ꯅꯠꯇ꯭ꯔꯥ ꯆꯨꯝꯃꯦꯀꯣ ꯑꯗꯨꯒ ꯑꯗꯨ
ꯍꯣꯏ ꯍꯥꯏꯔꯣ ꯆꯨꯝꯃꯦꯦ ꯍꯥꯏꯔꯛꯑꯣ ꯍꯥꯏꯔꯑꯣ ꯑꯁ ꯍꯦ ꯆꯨꯝꯃꯦ
ꯑꯗꯨꯗ ꯆꯥꯒ ꯍꯥꯏꯕꯤꯔꯦꯗꯅ
ꯑꯥ ꯆꯥꯒꯗꯀꯣ ꯀꯩꯅꯣ ꯆꯥꯅꯣ ꯍꯥꯏꯗꯤ ꯆꯨꯝꯃꯦ ꯍꯣꯏ
ꯑꯩꯅ ꯍꯥꯏꯗ꯭ꯔꯣ
ꯎꯝ
ꯑꯇꯩ ꯑꯗꯨꯒꯤ ꯒꯥꯔꯗꯟꯅ ꯂꯩꯔꯤꯕ ꯑꯇꯩ ꯃꯌꯥꯝꯗꯤ ꯆꯥꯕ ꯌꯥꯏ ꯑꯗꯨꯕꯨ ꯃꯌꯥꯏꯗ ꯂꯩꯔꯕꯗꯤ ꯆꯥꯒꯅꯨ ꯍꯥꯏꯕꯤ ꯍꯥꯏꯗꯨꯅ ꯉꯁꯥꯏꯅ ꯑꯩꯅ ꯑꯗꯨ ꯆꯥꯒꯅꯨ ꯍꯥꯏꯕꯤꯕꯗꯣ ꯑꯗꯨ ꯂꯤꯟꯗꯨꯅ ꯂꯥꯛ ꯍꯥꯏꯔꯒ ꯅꯨꯄꯤꯗꯨꯗ ꯊꯦꯝꯃꯦ ꯁꯤꯁꯦ ꯆꯥꯎꯋꯣ ꯆꯥꯔꯗꯤ ꯅꯪ ꯃꯤꯠ ꯄꯥꯡꯈꯤꯅꯤ ꯏꯁꯣꯔꯒ ꯆꯞ ꯃꯟꯅꯔꯅꯤ ꯑꯐꯕ ꯐꯗꯕ ꯅꯪ ꯑꯣꯏꯅ ꯈꯪꯈ꯭ꯔꯅꯤ ꯑꯗꯨ ꯂꯤꯟꯗꯨꯅ ꯅꯨꯄꯤꯗꯨꯒ ꯊꯦꯝꯃꯦꯕ ꯊꯦꯝꯂꯒ ꯅꯨꯄꯤꯗꯤ ꯄꯪꯕꯅꯤꯅ ꯊꯥꯖꯈ꯭ꯔꯦꯕꯥ ꯊꯖꯥ ꯏꯁꯣꯔꯒꯨꯝ ꯃꯤ ꯂꯣꯏꯅꯃꯛꯅꯦ ꯏꯁꯣꯔꯒꯨꯝꯅ ꯂꯩꯅꯤꯡꯕ ꯉꯥꯛꯇꯅꯤꯀꯣ ꯑꯗꯨꯃꯥꯏꯅ ꯈꯟꯕꯒꯤ ꯃꯥꯗꯣ ꯏꯁꯣꯔꯒꯨꯝꯅ ꯂꯩꯒꯅꯤ ꯏꯁꯣꯔꯒꯨꯝ ꯆꯞ ꯃꯥꯟꯅꯒꯅꯤ ꯈꯟꯕꯗꯒꯤ ꯃꯥꯗꯣ ꯊꯥꯖꯔꯒ ꯃꯥꯗꯣ ꯆꯥꯈ꯭ꯔꯦꯕ ꯆꯥꯔꯒ ꯅꯇꯦ ꯅꯠꯇꯦ ꯆꯥ ꯆꯗ꯭ꯔꯤꯉꯩꯗ ꯃꯥꯅ ꯍꯥꯟꯅ ꯍꯥꯏꯌꯦ ꯑꯗꯨꯏꯅꯤꯗ ꯑꯁꯤꯁꯦ ꯏꯁꯣꯔꯅ ꯄꯥꯏꯕ ꯌꯥꯗꯦ ꯆꯥꯕ ꯌꯥꯗꯦ ꯍꯥꯏꯌꯦ ꯑꯗꯣ ꯄꯥꯏꯔꯗꯤ ꯁꯤꯒꯅꯤ ꯍꯥꯏꯌꯦ ꯍꯥꯏꯔ ꯍꯥꯏꯕꯤꯌꯦ ꯍꯥꯏꯔꯒ ꯅꯪ ꯍꯧꯖꯤꯛ ꯄꯥꯏꯌꯣꯅꯦꯁ ꯅꯪ ꯁꯤꯕ꯭ꯔꯥ ꯌꯦꯡꯉꯨꯅꯦ ꯍꯥꯏꯌꯦ ꯑꯗꯣ ꯑꯗꯨ ꯅꯨꯄꯤꯗꯨ ꯄꯥꯏꯔꯦ ꯄꯥꯏꯔꯒ ꯀꯩꯝ ꯇꯧꯗ꯭ꯔꯦꯗꯅ ꯑꯗꯨ ꯁꯤ ꯌꯦꯡꯉꯣ ꯅꯪ ꯁꯤꯕ꯭ꯔꯥ ꯍꯥꯏꯌꯦ ꯑꯗꯨꯗ ꯆꯥꯔꯦ ꯆꯥꯔꯒ ꯃꯥꯅ ꯅꯨꯄꯥꯗ ꯑꯃꯨꯛ ꯊꯦꯝꯃꯦ ꯃꯥꯒꯤ ꯅꯨꯄꯥꯗꯣ ꯑꯃꯨꯛ ꯊꯦꯝꯃꯒ ꯑꯁꯤ ꯆꯥꯎ ꯁꯤ ꯍꯥꯎꯋꯦ ꯑꯁꯤ ꯑꯩꯈꯣꯏ ꯆꯥꯔꯗꯤ ꯏꯁꯣꯔꯒ ꯆꯞ ꯃꯥꯟꯅꯔꯅꯤ ꯍꯥꯏꯌꯦ ꯍꯥꯏꯔꯦ ꯑꯗꯨꯒ ꯅꯨꯄꯥꯗꯨꯅꯁꯨ ꯃꯥꯒꯤ ꯅꯨꯄꯤꯅ ꯍꯥꯏꯕꯅꯤꯅ ꯑꯗꯨꯝ ꯊꯥꯖꯔꯒ ꯏꯜꯂꯒ ꯆꯥꯈ꯭ꯔꯦꯕ ꯃꯥꯒꯤ ꯅꯨꯄꯥꯗꯣ ꯍꯦꯛ ꯆꯥꯕꯗꯒꯤ ꯏꯁꯣꯔꯅ ꯃꯥꯒꯤ ꯅꯨꯄꯥꯒꯤ ꯃꯤꯡꯗꯣ ꯀꯧꯔꯛꯑꯦ ꯀꯧꯔꯛꯂꯒ ꯅꯪ ꯀꯗꯥꯏꯗ ꯂꯩꯕ꯭ꯔꯥ ꯍꯥꯏꯌꯦ ꯑꯗꯨꯒ ꯃꯕꯥꯅꯤꯗꯣ ꯀꯤꯔꯦꯕꯀꯣ ꯍꯥꯟꯅꯗꯤ ꯐꯤꯔꯣꯜ ꯀꯔꯤ ꯀ꯭ꯔꯥꯁꯨ ꯁꯦꯠꯂꯝꯗꯕꯅꯦꯕ ꯁꯦꯠꯂꯝꯗꯦ
ꯆꯨꯝꯃꯦ